ꯇꯕ
ꯍꯥꯥ
ꯍꯟꯖꯥꯡꯁꯦ ꯑꯃꯝꯕꯅꯦ ꯀꯥꯡꯍꯧꯍꯧꯒꯦꯅ ꯀ꯭ꯂꯥꯁ ꯆꯛꯀꯗꯕ ꯑꯗꯨꯗꯨꯒꯤ
ꯑꯦꯅꯇ
ꯍꯥ
ꯎ ꯀꯅꯗ ꯆ
ꯄꯨꯡ ꯄꯨꯡ ꯃꯥꯄꯜ ꯆꯠꯇꯣꯏꯁꯤ ꯇꯥꯁꯂꯑꯕꯗꯤ ꯄꯨꯡꯗꯤ
ꯎꯝ ꯑꯣꯂ ꯏꯁꯂꯥꯃꯤ ꯑꯩꯕꯗꯤ ꯂꯣꯏꯔꯕꯣ
ꯐꯖꯅ ꯇꯥꯗꯦ
ꯐꯖꯅ ꯍꯦꯛꯇ ꯇꯥꯗꯕ ꯃꯥꯗꯦꯕ ꯁꯤꯁ ꯈ ꯇꯞꯅ ꯇꯥꯕ꯭ꯔꯥ
ꯑ ꯇꯥ ꯇꯥ
ꯑꯦꯔ ꯄꯤꯁ ꯍꯥꯞꯄꯁꯦ ꯁꯤ ꯐꯣꯟꯗꯗꯤꯔꯤ ꯀꯣꯜꯗꯤ ꯂꯩꯀꯣ ꯁꯤ ꯑꯗꯨꯝ ꯇꯥꯖꯥꯠꯂ
ꯀꯃꯥꯏꯅꯅꯕ
ꯑꯦ ꯄꯁ ꯍꯥꯞꯈ꯭ꯔꯦꯗꯅ
ꯑꯥ
ꯑꯗꯣ ꯁꯤ ꯐꯣꯟꯗꯅꯦ ꯑꯗꯨꯝ ꯇꯥꯖꯥꯠꯂꯕ ꯔꯦꯀꯣꯔꯠ ꯇꯧꯕꯗꯣ
ꯔꯦꯀꯣꯠ ꯇꯧꯕꯗꯤ
ꯀꯣꯔ ꯀꯣꯠꯇꯕꯨꯗ
ꯈꯪꯪꯗꯌꯦ
ꯑꯦ ꯄ ꯍꯥꯠꯆꯤꯂꯒ ꯇꯧꯕꯗꯣ ꯀꯣꯟ ꯔꯦꯀꯣꯠ ꯅꯪ ꯍꯥꯞꯇꯕꯤꯗ ꯍꯥꯞꯄꯒ ꯀꯣꯟ ꯔꯦꯀꯣꯠ ꯇꯧꯕ ꯌꯥꯎꯈ꯭ꯔꯕꯣ
ꯑꯗꯨ ꯌꯔꯐꯦ ꯍꯥꯞꯄꯒ
ꯑꯥ
ꯀꯣꯜ ꯔꯦꯀꯣꯔꯠ ꯇꯧꯕ ꯌꯥꯕꯗꯤ ꯌꯥꯕꯗꯤ
ꯑꯩꯀꯣ ꯇꯧꯕꯗꯣ ꯇꯥꯕ꯭ꯔꯥ
ꯇꯥꯕꯗꯤ ꯑꯗꯨ
ꯑꯃ ꯚꯤꯗꯤꯑꯣꯒꯨꯝꯕꯅꯣ ꯇꯣꯡꯉꯥꯟꯗꯗꯤ ꯌꯥꯎꯗꯦꯗꯅꯀꯣ
ꯑꯣ
ꯑꯐ꯭ꯔꯤꯀꯥ
ꯀꯔꯤ ꯍꯤꯟꯖꯥꯡ ꯊꯣꯛꯣꯡꯗꯣꯏꯅꯣ
ꯍꯋꯥꯏ ꯊꯣꯡꯁꯦ ꯅ ꯍꯋꯥꯏ ꯁꯤꯔꯦꯅꯤ ꯀꯥꯟꯅ
ꯑꯣꯁꯨ ꯀꯥꯡꯪꯍꯧ ꯉꯧꯗꯅꯕꯅ ꯀꯟꯅ ꯁꯦꯝꯃꯤ ꯑꯩꯈꯣꯏ ꯗ ꯏꯟꯁꯥꯡ ꯈꯔ ꯄꯤꯔꯛꯄ ꯑꯣ ꯂꯣꯏ ꯉꯝꯗꯅ ꯑꯃꯅꯕꯨꯛ ꯄꯤꯔꯛ ꯑꯃꯅꯕꯨ ꯄꯤꯔꯛ ꯏꯆꯦ ꯑꯃꯅꯕꯨꯛ ꯄꯤꯔꯛ ꯃꯌꯥꯝꯒꯤ ꯑꯄꯨꯟꯕꯗꯣ ꯊꯣꯡꯕ ꯆꯥꯕ ꯉꯝꯗꯗꯅ ꯂꯩꯔꯤ
ꯀ꯭ꯂꯥꯁꯇꯦ ꯊꯧꯔꯔꯣꯏ ꯍꯥꯏꯃꯦ ꯅꯣꯏꯗꯤ
ꯀ꯭ꯂꯥꯁꯇꯣ ꯇꯧꯗꯤ ꯇꯧꯕꯅꯦ ꯑꯗꯣ ꯐꯖꯅ ꯍꯧꯖꯤꯛꯀꯥꯟꯗ ꯇꯧꯗꯦꯅꯦ ꯎ ꯁꯨꯇꯤ ꯊꯥꯔꯝꯗ ꯍꯦ ꯀꯣꯀꯦꯁꯟ ꯄꯤꯔꯗꯕꯅꯤꯅ ꯂꯣꯏꯕꯨꯗꯤ
ꯑꯗꯨꯒꯤ ꯀꯟꯅ ꯁꯤꯗꯒꯤ ꯐꯤꯔꯋꯦꯜ ꯑꯩꯈꯣꯏꯁꯨ ꯀꯟꯅ ꯂꯥꯡꯅꯔꯤ ꯉꯔꯥꯡꯁꯨ ꯑꯩꯈꯣꯏꯗꯤ ꯑꯣꯖꯥꯅ ꯋꯥ ꯉꯦꯅ ꯁꯥꯇ꯭ꯔ ꯃꯁ ꯉꯥꯡꯅꯔ ꯐꯨꯅꯕ ꯑꯣꯏ
ꯋꯥ ꯉꯥꯡꯕꯁꯦ ꯅꯪꯉꯣꯟꯗꯗꯤ ꯇꯠꯇꯕ꯭ꯔꯥ ꯑꯩꯉꯣꯟꯗ ꯃꯔꯛ ꯃꯔꯛꯇ ꯇꯠꯄ ꯌꯥꯎꯕ ꯃꯥꯜꯂ
ꯏꯆꯦꯒꯤ ꯕ꯭ꯂꯨꯇꯨꯠ ꯍꯥꯞꯄꯤ ꯅꯠꯇ꯭ꯔꯣ
ꯎꯝ
ꯅꯥꯀꯜꯂꯕ ꯁꯤꯜꯂꯒ ꯌꯦꯡꯉꯨꯅꯦ ꯍꯥꯄ ꯗꯀꯜꯕꯕꯨ
ꯎꯝ ꯔꯦꯀꯣꯔꯠꯇ ꯕ꯭ꯂꯨꯇꯨꯠ ꯀꯅꯦꯛꯀꯤ ꯀꯩꯅꯣꯁꯨ ꯌꯥꯎꯔꯅꯤ ꯁꯣꯏꯗ꯭ꯔꯦ
ꯎ ꯀꯩꯝ ꯌꯥꯎꯗꯦ ꯀꯩꯝ ꯌꯥꯎꯔꯣꯏꯌꯦ ꯑꯗꯨꯗꯤ
ꯎꯝ ꯆꯥꯛꯀ ꯊ ꯍꯧꯔꯦ ꯄꯨꯡ ꯄꯌꯥ ꯇꯥꯈ꯭ꯔꯒ
ꯎꯄꯟ ꯇ ꯑꯗꯕꯔꯃ
ꯌꯦꯦꯟꯖꯥꯡꯁꯤꯅ ꯀꯔꯤ ꯊꯣꯡꯗꯣꯏꯅꯣ ꯈꯪꯗꯕꯗ
ꯑꯩꯁꯨ ꯀꯥꯡꯍꯧ ꯑꯣꯏꯅ ꯅꯨꯡꯁꯤꯜꯂ ꯇꯣꯛꯑꯒꯦꯅ ꯇꯧꯅꯤ ꯍꯤꯟꯖꯥꯡ ꯍꯔ ꯑꯣꯏꯒꯦꯅ
ꯍꯋꯥꯏꯁꯤꯕꯨ ꯍꯥꯎꯗꯣꯔꯤꯕ꯭ꯔꯥ ꯍꯥꯎꯔꯣꯏꯗꯣꯔꯤꯕ꯭ꯔꯥ ꯍꯋꯥꯏ ꯇ ꯍꯋꯥꯏ ꯊꯣꯡꯗꯣꯔꯤꯕ꯭ꯔꯥ ꯀꯩꯅꯣꯝ ꯇꯧꯔꯤ
ꯑꯩꯁꯨ ꯁꯤꯟꯖꯥꯡ ꯃꯊꯦꯜ ꯑꯅꯤꯒꯧꯒꯨꯝꯕ ꯆꯠꯂꯁꯦ ꯑꯗꯨꯝ ꯅꯪꯗꯦꯕ ꯑꯗꯨꯅꯔꯛꯇ ꯇ
ꯑ ꯇ ꯍꯥ ꯄꯥꯃ ꯊꯈꯔ ꯃꯥꯔ
ꯈꯪꯗꯦ ꯊꯞ ꯉꯁꯤꯗꯤ ꯃꯪꯗ ꯀꯔꯤ ꯀꯔꯤꯅ ꯌꯥꯝ ꯎꯔꯝꯕꯅꯤ ꯀꯥꯎꯊꯣꯛꯈ꯭ꯔꯦꯕ
ꯍꯔ ꯊꯦꯡꯅ ꯇꯧꯕ꯭ꯔꯥ ꯑꯃ ꯍꯥꯐꯗꯗꯦꯡ ꯂꯕ꯭ꯔꯥ ꯍꯥꯏꯕꯗꯅ ꯊꯦꯡꯉꯁ
ꯑꯩꯁꯨꯉꯔ ꯇꯥꯔ ꯎ
ꯆꯀꯥꯅꯦ ꯆꯀ ꯀꯩꯅ ꯄꯨꯁꯥ ꯐꯥꯗꯔ ꯑꯣꯏꯔ
ꯄꯨꯡ ꯀꯌꯥ ꯅꯪꯅꯕ ꯆꯠꯇꯣꯏꯅ ꯂꯧꯒꯦ ꯎ ꯌꯥ
ꯀ ꯂꯩꯕꯂ ꯑꯁꯝꯗ ꯅꯪ
ꯍ
ꯃꯤꯅ ꯀ꯭ꯂꯥꯁ ꯍꯧꯔ ꯍꯧꯔꯒ ꯆꯪ ꯂꯩꯔꯦ ꯑꯩꯅ ꯄꯥꯡꯊꯣꯛ ꯆꯥꯝꯗꯅ ꯅꯪꯅꯤ ꯅꯪꯅꯤ ꯅꯪꯅꯤꯗ ꯑꯁꯤꯗꯤ ꯑꯦꯁꯥꯏꯟꯃꯦꯟ ꯄꯤꯁꯤꯟꯒꯗꯕꯅꯦ ꯑꯗꯨꯅ ꯊꯦꯡꯉ ꯆꯠꯂꯁꯨ ꯆꯠꯂꯒꯦ ꯇꯧꯕ
ꯋꯥ ꯁꯤ ꯆ
ꯍ ꯉꯁꯤ ꯄꯕꯤꯁꯥꯗꯗꯤ ꯁꯥꯃꯦ
ꯆ
ꯆꯦꯗꯨ ꯐꯖꯅ ꯇꯥꯗꯦ
ꯑꯥꯇꯕ
ꯑ ꯇꯥꯔꯦ ꯇꯥꯔꯦ
ꯇꯥꯃꯨꯛꯛꯇꯅ ꯍꯦꯛꯇ ꯇꯧꯒ꯭ꯔ
ꯑꯥ ꯇꯥꯕꯗꯤ ꯑꯗꯨꯝ ꯇꯥꯏꯌꯦꯕꯀꯣ ꯑꯗꯨꯒ ꯑꯃ ꯈꯣꯟꯖꯦꯜꯁꯦ ꯂꯧꯔꯒꯅꯤꯅ ꯈꯪꯗꯕꯩ ꯇꯥꯏꯞ ꯑꯆꯧꯕ
ꯍ ꯑꯗꯨꯃꯥꯏꯅ ꯇꯧꯋꯦꯕ ꯃꯥ ꯅꯨꯡꯉꯥꯏꯇꯕ ꯃꯥꯜꯂꯦ ꯀꯌꯥ ꯂꯩꯕꯥꯛ ꯅꯨꯡꯉꯥꯏꯇ꯭ꯔꯤꯔꯤꯕꯥ ꯇꯞꯄꯔ ꯌꯥꯝꯅ꯫
ꯑꯃ ꯁꯣꯔꯣ ꯁꯣꯔꯣ ꯇꯧꯕꯩ ꯇꯥꯏꯞꯇ ꯑꯗꯨ ꯂꯧꯊꯣꯛꯑꯖꯨ ꯌꯥꯅꯤ ꯏꯆꯦ ꯂꯧꯊꯣꯛꯑꯒ ꯃꯥꯏ ꯀꯦꯁꯇꯨ ꯑꯗꯨꯝ ꯍꯥꯞꯆꯤꯟꯒꯔꯣ ꯑꯗꯨꯒ ꯆꯨꯝꯅ ꯁꯥꯟꯅꯔꯖꯨ ꯌꯥꯅꯤ꯫
ꯃꯥꯏ ꯂꯥꯎꯗ ꯏꯁꯄꯤꯀꯔ ꯊꯥꯔ ꯌꯥꯔꯗꯤ ꯅꯨꯡꯉꯥꯏꯒꯗꯕꯅꯦꯕ꯫
ꯍꯣꯏ ꯂꯥꯎꯗ ꯏꯁꯄꯤꯀꯔ ꯊꯥꯕ ꯌꯥꯗꯦ ꯑꯃ ꯐꯨꯜꯗ ꯂꯩꯈꯠꯂꯗꯤ ꯁꯤ ꯑꯗꯨꯝ ꯇꯥꯅꯤ꯫ ꯐꯣꯂꯨꯌꯨꯝꯗꯣ ꯐꯨꯜ ꯂꯩ ꯈꯠꯂꯗꯤ ꯈꯔꯗꯤ ꯑꯗꯨꯝ ꯇꯥꯅꯤꯗ ꯊꯕꯛ ꯇꯧꯔꯁꯨ꯫
ꯃꯥ ꯇꯥꯕꯔ ꯌꯦꯡꯒꯦꯀꯣ꯫
ꯌꯝ
ꯇꯥꯔꯕ ꯏꯆꯦ꯫
ꯈꯣꯏ ꯂꯧꯊꯣꯛꯇꯔꯤ꯫
ꯇꯥꯕꯔ꯫
ꯇꯥꯔꯦ ꯇꯥꯔꯦ꯫
ꯎꯝ ꯄꯥꯏꯔ ꯁꯤꯟꯕꯏ ꯐꯔꯗꯧ ꯃꯥꯜꯂꯦ ꯎꯝ꯫
ꯍꯣꯏꯗ
ꯅꯣꯏ ꯉꯁꯤ ꯁꯃꯔꯦꯟꯗ꯭ꯔꯒꯤ ꯀꯩꯅꯣꯝ ꯂꯩꯗꯥꯏꯅꯦ꯫
ꯍꯣꯏ ꯗꯤꯄꯥꯔꯠꯃꯦꯟꯗ ꯁꯤꯟꯗꯣꯏ ꯈꯪꯗꯦ ꯑꯗꯣ ꯃꯣꯏ ꯃꯨꯁꯨꯒ ꯄꯨꯜꯂꯒ ꯁꯤꯟꯕꯅꯦꯕ ꯑꯗꯨꯗꯣ꯫
ꯑꯣ꯫
ꯀꯃꯥꯏ ꯇꯧꯗꯨꯏꯅꯣ ꯈꯪꯗꯦ꯫
ꯍꯣꯜ ꯊꯥꯍꯧꯕꯗꯤ ꯌꯦꯡꯉꯝꯗꯦ꯫
ꯎꯝ ꯄꯨꯡ ꯀꯌꯥꯗꯩꯅꯣ ꯖꯨ ꯈꯪꯗꯦ꯫
ꯄꯨꯡꯗꯨ ꯀ꯭ꯂꯥꯁ ꯂꯣꯏꯕ ꯃꯇꯝ ꯄꯨꯡ ꯑꯃ ꯃꯈꯥꯏꯗ ꯑꯅꯤ ꯃꯈꯥꯏꯗ ꯑꯗꯥꯏ ꯑꯣꯏꯍꯧꯕꯅꯦ꯫
ꯑꯣ ꯑꯗꯨꯗꯤ ꯊꯣꯛꯂꯛꯑ ꯑꯗꯨꯝ ꯌꯥꯎ ꯌꯥꯔꯅꯤꯗ꯫
ꯎꯝ ꯑꯩꯖꯨ꯫ ꯀ꯭ꯂꯥꯁ ꯂꯣꯏꯔꯒ ꯌꯥꯎꯅꯅꯕ ꯑꯗꯨꯃꯥꯏꯅ ꯑꯣꯏꯔꯝꯗꯧ ꯃꯥꯜꯂꯤ꯫
ꯑ ꯑꯗꯨꯅꯕꯨ ꯐꯔꯦꯗ꯫
ꯑꯂꯨꯖꯤꯖꯨ ꯇꯤꯟ ꯆꯥꯔꯦ ꯑꯩꯅ ꯈꯦꯠꯂꯤꯕꯖꯤꯖꯨ꯫
ꯑꯩꯖꯨꯅꯦ ꯃꯌꯥꯝ ꯂꯩꯁꯜ ꯂꯩꯁꯜ ꯊꯝꯃꯦ ꯑꯗꯨꯒ ꯄꯠꯁꯜꯂꯛꯄꯩ ꯄꯠꯁꯜꯂꯛꯄ ꯉꯥꯛꯇ ꯄꯠ ꯄꯠꯇ꯭ꯔꯤꯉꯩꯗ ꯍꯨꯟꯇꯣꯛꯄ ꯄꯥꯝꯃꯨꯏ ꯄꯠꯂꯒ ꯍꯨꯟꯇꯣꯛꯄꯗꯤ ꯀꯩꯝ ꯈꯟꯗꯦ꯫ ꯑꯩꯖꯦ ꯁꯥꯏꯀꯜꯖꯦ ꯅꯨꯡꯁꯤꯠ ꯁꯤꯠ ꯌꯥꯍꯧꯗ꯭ꯔꯕꯅꯤ ꯁꯥꯏꯀꯜ ꯅꯨꯡꯁꯤꯠ ꯑꯇ ꯍꯥꯜꯂꯨꯒꯦ꯫ ꯅꯣꯡ ꯃꯔꯛꯇ ꯀꯣꯏꯊꯧ ꯊꯧꯕꯒꯤ
ꯎꯝ ꯅꯨꯡꯁꯤꯠ ꯍꯥꯟꯅꯕ ꯑꯃꯖꯨ ꯅꯥꯏꯕꯅꯤꯅ ꯃꯁꯤꯁꯨ
ꯍꯣꯏ ꯐꯅꯕꯨ ꯀꯨꯏꯅ ꯆꯠꯂꯤ ꯊꯥ ꯑꯃ ꯍꯦꯟꯅꯗꯤ ꯆꯠ ꯃꯥꯥꯟꯂꯦ ꯅꯨꯡꯁꯤꯠꯇ ꯃꯅꯤꯡꯒꯤꯗꯣ ꯈꯔ ꯌꯥꯎꯔꯝꯗ꯭ꯔꯦꯕ ꯑꯣ ꯍꯟꯖꯤꯟꯒꯦ ꯇꯧꯕꯅꯦ ꯊꯧꯕꯗ ꯋꯥꯔꯛꯏꯅꯦ ꯍꯦꯛꯇ ꯅꯨꯡꯁꯤꯠ ꯌꯥꯎꯔꯛꯇꯕꯁꯤꯁꯨ ꯆꯠꯂꯨ ꯇ ꯈꯨ ꯋꯥ ꯑꯃꯅꯤ ꯈꯔ ꯆꯥꯁꯤꯜꯂ ꯊꯧꯔꯗꯤ ꯂꯣꯏꯔꯦ ꯁꯥꯏꯀꯜ ꯊꯧꯔꯁꯨ ꯋꯥꯏ ꯈꯣꯡꯅ ꯆꯠꯂꯁꯨ ꯋꯥꯏ ꯅꯨꯡꯉꯥꯏꯕ ꯑꯝꯇ ꯂꯩꯇꯦ ꯍꯥꯏꯕ
ꯈꯣꯡꯅ ꯆꯠꯂꯤꯉꯩꯗꯅ ꯁꯥꯏꯀꯜꯗꯨꯅ ꯈꯤꯇꯪ ꯐ ꯑꯗꯨꯕꯨꯣꯏꯅꯤꯡꯉꯤ ꯁꯥꯏꯀꯜꯗꯣ ꯑꯃꯨꯛ ꯀꯩꯅꯣ ꯇꯧꯔꯒꯅ ꯑꯃꯨꯛ ꯑꯣ ꯃꯤꯈꯩꯁꯦ ꯑꯗꯨꯝ ꯁꯤꯗꯒꯤ ꯁꯤꯗꯒꯤ ꯍꯦꯟꯅ ꯁꯤꯗꯒꯤ ꯍꯦꯟꯕ ꯁꯤꯗꯒꯤ ꯍꯦꯟꯕ ꯍꯥꯏꯅ ꯁꯨꯝ ꯇꯧꯔꯛꯑꯦ ꯑꯗꯨꯅꯦ
ꯄꯝꯈꯠꯂꯥꯕꯅꯤ ꯁꯥꯏꯀꯜ ꯂꯣꯏꯔꯕꯅꯤꯅ
ꯅꯨꯡꯉꯥꯏꯕꯅꯤ ꯃꯤꯑꯣꯏꯕꯅ ꯄꯥꯝꯃꯤꯁꯤ ꯅꯨꯡꯉꯥꯏꯕ ꯈꯛꯇꯪ
ꯑꯗꯨꯁꯨ ꯃꯥꯅ ꯂꯩꯒ ꯃꯁꯥ ꯃꯁꯥ ꯂꯩꯔꯤꯕꯗꯨꯗ ꯍꯦꯟꯕ
ꯍꯣꯏ ꯃꯥꯏ ꯂꯩꯕ ꯂꯩꯇꯕꯒ ꯀꯔꯤꯝ ꯈꯟꯗꯕꯤ ꯍꯦꯟꯅ ꯅꯨꯡꯉꯥꯏꯕ ꯑꯍꯦꯟꯕꯅ ꯄꯥꯝꯃꯤꯁꯤꯦ ꯃꯤꯅ ꯄꯥꯝꯅꯔꯤꯁꯦ ꯀ꯭ꯔꯥꯏꯝ ꯗꯥꯏꯔꯤꯁ ꯇꯥꯕꯗꯁꯨ ꯑꯩ ꯍꯦꯗꯕ ꯄꯥꯝꯕꯩ ꯋꯥꯔꯤ ꯍꯥꯠꯇꯗꯤ
ꯎ ꯎꯝ
ꯍꯦꯟꯕ ꯄꯥꯝꯗꯕ ꯑꯃ ꯑꯝꯇ ꯌꯥꯎꯗꯦ ꯆꯠꯇ꯭ꯔꯄꯜ ꯅꯨꯄꯤꯗꯩ ꯅꯨꯄꯥꯗꯩ ꯅꯨꯄꯤꯅ ꯍꯨꯟꯇꯣꯛꯄꯤꯔꯝꯃꯦ ꯃꯔꯤ ꯂꯩꯅꯔꯒ ꯍꯨꯟꯗꯣꯛ ꯊꯝꯕꯤꯔ ꯃ ꯌꯥ ꯏꯄꯥꯅ ꯍꯨꯟꯇꯣꯛꯑꯝꯃꯦ ꯃꯌꯥꯝꯁꯤꯅ ꯆꯦꯜꯂ ꯍꯨꯟꯇꯣꯛꯑꯝꯃꯦꯕ ꯍꯥꯏꯕ ꯑꯣ
ꯑꯗꯨ ꯃꯌꯥꯝꯗꯨ ꯇꯥꯔꯨꯔꯗꯤ ꯏꯊꯟꯗ ꯄꯪꯀꯤꯗ ꯀꯗꯅ
ꯀꯤꯔꯤꯅꯦ ꯑꯩꯁꯨ ꯑꯝꯇ ꯊꯥꯖꯕ ꯉꯝꯗ꯭ꯔꯕꯅꯦ ꯊꯥꯖꯕ ꯍꯥꯏꯕꯗꯨ ꯂꯣꯏ ꯃꯥꯡꯉꯕꯣꯏ
ꯃꯤꯅ ꯈꯔ ꯇꯧꯔꯒ ꯑꯗꯨꯝ ꯂꯣꯏ ꯇꯧꯗꯣꯏ
ꯍꯣꯏ ꯂꯣꯏ ꯇꯧꯗꯧꯕꯅꯦ ꯋꯥꯜꯁꯤꯗ ꯑꯃ ꯃꯣꯏꯒꯤ ꯑꯩ ꯒꯤ ꯋꯥꯔꯤꯁꯨ ꯑꯗꯨꯝ ꯆꯨꯁꯤꯜꯂ ꯂꯩꯈꯤꯕꯒꯤꯅꯦ ꯀꯩꯅ ꯅꯃꯦꯔꯗ ꯑꯗꯨꯗ ꯑꯩꯅ ꯀꯩꯅꯣ ꯃꯁꯤ ꯋꯥꯔꯤꯁꯤꯦ ꯇꯥꯔꯨꯕ ꯌꯥꯕ ꯅꯠꯇꯦ ꯍꯦꯛꯇ ꯁꯨꯁꯜꯂꯦ ꯀꯥꯏꯅꯒꯁꯨ ꯑꯃꯨꯛ ꯈꯜꯂꯤꯕꯣ
ꯁꯨꯝ ꯇꯥ ꯇꯥꯔꯒ ꯍꯦꯟꯅ ꯆꯨꯁꯜꯂꯛꯄꯗꯣ ꯃꯣꯏꯗꯣ ꯃꯤ ꯍꯤꯡꯗ ꯂꯣꯏ ꯑꯣꯏꯔꯦ ꯑꯗꯨꯕꯨ ꯅꯤꯡꯕ
ꯑ ꯑꯗꯨꯗ ꯁꯍꯋꯥꯏ ꯑꯉꯥꯡ ꯑꯣꯏꯔꯤ ꯊꯥꯡꯅꯒꯗꯤ ꯑꯩꯈꯣꯏ ꯃꯥ ꯍꯣꯏꯅ ꯑꯉꯥꯡ ꯐꯥꯕ ꯂꯩꯕꯅꯤꯒ ꯍꯥꯏꯕꯗꯣ ꯃꯤꯅ ꯀꯧꯕꯒ ꯆꯪꯉꯨꯅꯨ ꯍꯥꯏꯔꯦ ꯂꯕꯤ ꯂꯩꯂꯒꯤ ꯁꯣꯔꯣꯛ ꯃꯄꯥꯟꯗ ꯈꯥ ꯑꯃ ꯍꯪꯉꯛꯄꯗ ꯑꯩꯁꯦ ꯆꯦꯟꯕꯁ ꯆꯦꯟꯄꯁ ꯐꯥꯔꯣꯏꯗꯤ ꯐꯥꯔꯣꯏ ꯑꯦ ꯂꯝ ꯍꯪꯒꯦ ꯇꯧꯕ ꯅ ꯉ ꯆꯦꯜꯂꯤꯗꯣ ꯀꯩꯒꯤꯗꯣ ꯍꯥꯏꯗꯤ ꯁꯤꯠ ꯃ ꯍꯗꯗ ꯀꯩꯁꯨ ꯇꯧꯔꯣꯏꯌꯦꯦ ꯍꯥꯏꯔꯤ
ꯐꯤ ꯆꯨꯝꯗꯗ ꯐꯪꯖꯒꯦ